ꯇꯥꯈ꯭ꯔꯕ꯭ꯔꯣ ꯍꯧꯖꯤꯛꯇꯗꯤ
ꯇꯥꯏ ꯐꯁꯥꯏꯔꯤ ꯇ ꯍꯥꯏ ꯑꯩꯗꯤ ꯉꯁꯥꯏꯗꯩ ꯇꯥꯏꯌꯦ ꯇꯥꯏ ꯍꯥꯏꯕꯗꯣ ꯅꯪ ꯇꯥꯗꯕ꯭ꯔꯕ
ꯑꯩꯁꯨ ꯇꯥꯗꯦꯅꯤ
ꯑꯁ ꯂꯣꯏꯔꯦ ꯂꯣꯏꯔꯦ ꯅꯪꯁꯨ ꯃꯤꯅ ꯋꯥꯔꯤ ꯐꯖ ꯐꯖꯕ ꯁꯥꯔ ꯂꯩꯔ ꯦ ꯅꯪꯅ ꯑꯗꯨꯗ ꯇꯥꯗꯤ ꯇꯥꯗꯤ ꯇꯧꯔꯛꯑꯦ ꯀꯔꯤꯅꯣ ꯈꯪꯗꯦ
ꯎꯝ
ꯌꯥꯔꯦ
ꯑꯩ ꯅꯦꯠꯇꯔ ꯑꯩꯁ ꯔꯤꯐ꯭ꯔꯦꯁ ꯇꯧꯗꯕꯤ ꯑꯣꯏꯔꯝꯅꯤ ꯀꯌꯥꯕ
ꯀꯩꯗꯧꯔꯤꯅꯣꯕ ꯍꯧꯖꯤꯛ
ꯆꯥꯛ ꯆꯥꯕ ꯂꯣꯏꯔꯒ ꯉꯁꯤꯗꯤ ꯁꯟꯗꯦ ꯑꯣꯏꯕꯅꯤꯅ ꯑꯩꯈꯣꯏ ꯏꯃꯥꯗꯨꯅ ꯌꯨꯝꯗ ꯑꯣꯏꯅ ꯀꯣꯏꯕ ꯆꯠꯂꯦ
ꯑ ꯌꯥꯝ ꯉꯟꯇꯥ ꯆꯠꯂꯍꯦ ꯍꯧꯖꯤꯛ ꯄꯨꯡ ꯑꯁ
ꯀꯨꯡ ꯇꯔꯥ ꯇꯥꯔꯦ
ꯑꯗꯨ ꯀꯣꯏꯕ ꯀꯣꯏꯕ ꯆꯠꯄꯗꯣ ꯉꯟꯕꯟ꯭ꯔꯣ ꯆꯥꯛꯄꯨꯗꯤ
ꯇꯥꯏꯃꯤꯅꯦ ꯉꯁꯤ ꯁꯥꯟꯗꯤ ꯑꯣꯏꯕꯒꯤꯅꯦ
ꯁꯟꯗꯦ ꯑꯣꯏꯗꯤ ꯉꯟ ꯉꯟꯅ ꯊꯣꯛꯂꯛꯀꯗꯕ꯭ꯔꯣ
ꯑꯣ ꯃꯥꯅꯦ ꯁꯟꯗꯦ ꯑꯩꯈꯣꯏ ꯄꯥꯈꯪꯒꯤꯔꯤ ꯇꯥꯏꯃꯤꯡ ꯌꯧꯔꯦ ꯍꯧꯖꯤꯛ
ꯄ ꯈꯪꯒꯤꯗꯤ ꯇꯥꯏꯃꯤ ꯌꯧꯔꯦ ꯑꯣꯏꯔ ꯍꯦ ꯑꯩꯈꯣꯏ ꯅꯨꯄꯤ ꯑꯩꯈꯣꯏ ꯂꯩꯁꯥꯕꯤꯁꯤꯡꯗꯨꯣ ꯀꯣꯏꯕ ꯆꯠꯁꯤꯔꯥ ꯈꯪꯗꯦꯕꯣ
ꯆꯂꯣꯅ ꯑꯩ ꯅꯣꯏꯅ ꯃꯔꯨꯞꯁꯤꯡ ꯑꯗꯨ
ꯖꯤ ꯑ ꯀꯩ ꯍꯥꯏꯁ ꯅꯣꯡ ꯃꯪꯉꯦ ꯑꯗꯨ ꯆꯠꯊꯣꯛꯄ ꯅꯨꯡꯉꯥꯏꯕ꯭ꯔ ꯉꯁꯤꯗꯤ
ꯑꯣ ꯑꯁ ꯑꯩꯈꯣꯏꯔꯣꯝꯗꯩ ꯋꯦꯗꯔ ꯌꯥꯝ ꯅꯨꯡꯥꯏ ꯅꯨꯡꯁꯥꯁꯨ ꯁꯥꯗꯦ
ꯅꯨꯡꯁꯥꯏ ꯑꯁ ꯍꯧꯖꯤꯛꯇꯤ ꯅꯣꯡ ꯆꯨꯕ ꯃꯇꯝꯅꯤꯅ ꯅꯣꯡꯗꯤ ꯐꯖꯅ ꯨꯗꯦ ꯍꯧꯖꯤꯛꯄꯨꯗꯤ ꯆꯨꯗꯦ ꯑꯗꯣ ꯆꯠꯄ ꯅꯨꯡꯉꯥꯏꯔꯣ ꯍꯣꯔꯦꯟ ꯈꯔ ꯍꯣꯔꯦꯟ ꯈꯔ ꯂꯩꯔꯒ ꯆꯨꯔꯛꯀꯅꯤ ꯌꯦꯡꯉꯣ
ꯎꯝ ꯍꯣꯔꯦꯟ ꯅꯨꯡꯗꯥꯡ ꯋꯥꯏꯔꯝꯗꯤ ꯆꯨꯔꯛꯀꯗꯧ ꯃꯥꯜꯂꯦ
ꯅꯨꯡꯗꯥꯡ ꯅꯠꯇ ꯍꯧꯖꯤꯛ ꯆꯨꯔꯛꯑꯅꯤ ꯃꯤꯅꯤꯠ ꯈꯔ ꯂꯩꯔꯦ
ꯑꯦ ꯅꯪꯉꯁꯦ ꯅꯪꯅ ꯍꯥꯏꯕꯁꯦ ꯅꯪꯅ ꯍꯥꯏꯕꯁꯦ ꯊꯥꯖꯕ꯭ꯔꯥ ꯆꯨꯝꯕ꯭ꯔꯥ ꯆꯨꯝꯗꯕ꯭ꯔꯥ ꯌꯦꯡꯕ ꯇꯥꯔꯦ
ꯎꯝ ꯃꯤꯅꯤꯠꯄꯨꯗꯤ ꯍꯥꯏꯕ ꯉꯝꯗꯦꯀꯣ ꯑꯗꯣ ꯈꯔ ꯂꯩꯔꯗꯤ ꯍꯗꯕꯤ ꯇ
ꯍꯣꯏ ꯍꯣꯏ ꯍ ꯅꯪꯅ ꯍꯥꯏꯕ ꯆꯨꯝꯕ꯭ꯔꯥ ꯆꯨꯝꯗꯕꯥ ꯌꯦꯡꯉꯨꯗꯔꯦ
ꯎꯝ ꯀꯩ ꯃꯊꯔ ꯇ ꯑꯗꯨ
ꯉꯁꯤꯗꯤ ꯀꯔꯤ ꯍꯥꯏꯒꯗ꯭ꯔꯥ ꯉꯔꯥꯡ ꯉꯔꯥꯡ ꯑꯩꯈꯣꯏ ꯌꯨꯝ ꯁꯥꯏꯕꯀꯣ ꯑꯗꯨꯗ ꯌꯦꯟ ꯑꯣꯏꯅ ꯊꯣꯡꯉꯦꯕ ꯑꯗꯨ ꯑꯃꯨꯛ ꯆꯥꯔꯦ
ꯌꯨꯝꯒꯤ ꯌꯦꯂꯨ ꯀꯔꯤ ꯭ꯂꯥꯟ
ꯅꯠꯇꯦ ꯆꯤꯡꯗꯗꯤ ꯀꯗꯥꯏꯗꯒꯤ ꯗꯨꯀꯥꯟꯒꯤꯨ ꯌꯦꯟ ꯐꯪꯒꯗ꯭ꯔꯣ ꯂꯣꯀꯦꯜ ꯌꯦꯟꯅꯤ
ꯑꯣ ꯑꯕꯅꯤꯍꯦ
ꯍꯕꯗꯤ ꯁꯨꯕ ꯀꯊꯥ ꯍꯥꯏꯗꯗ ꯑꯁ ꯁꯨꯨꯞ ꯀꯊꯥ ꯍꯥꯏꯔꯕꯦ ꯑꯗꯨꯗ
ꯐꯔꯦꯅꯦ ꯅꯣꯏꯅ ꯍꯛꯆꯥꯡ ꯐꯔꯗꯤ ꯍꯛꯆꯥꯡ ꯐꯕꯨꯗꯤ ꯆꯥꯒꯗꯕꯅꯤꯅꯦ ꯍꯛꯆꯥꯡ ꯑꯁ ꯉꯁꯤꯗꯤ ꯑꯩꯈꯣꯏ ꯀꯔꯤꯕ꯭ꯔꯥ ꯁꯣꯏꯕꯨꯝ ꯍꯥꯏꯗꯣꯏꯔꯥ ꯈꯪꯗꯦ ꯍꯧꯖꯤꯛ ꯎꯁꯣꯏ ꯊꯣꯛꯄ ꯃꯇꯝꯅꯤꯅ ꯎꯁꯣꯏꯗꯣ ꯏꯁꯤꯡꯗ ꯅꯣꯡ ꯅꯤꯅꯤ ꯍ ꯍꯥ ꯀ ꯀꯧꯕ꯭ꯔ ꯁꯣꯏꯟ ꯍꯥꯏꯕ꯭ꯔ ꯀꯔꯤ ꯍꯥꯏꯕꯥꯗꯣ ꯑꯗꯨ ꯑꯣꯏꯅ ꯆꯥꯏ
ꯈꯪꯗ꯭ꯔꯦꯕꯣ ꯍꯧꯗꯤ ꯑꯣ ꯍꯧꯔꯝꯅꯤꯅ ꯍꯣꯏꯅ ꯑꯗꯨꯗ
ꯎ ꯎꯆꯗꯨ ꯅꯠꯇꯗꯤ ꯎꯁ ꯁꯣꯏꯗꯣ ꯈꯪꯈ꯭ꯔꯕ ꯏꯁꯤꯡ ꯃꯅꯨꯡꯗ ꯅꯣꯡ ꯅꯤꯅꯤ ꯍꯨꯝꯅꯤ ꯍꯥꯞꯄꯒ ꯑꯗꯨ ꯃꯇꯨꯡꯗ ꯊꯥꯗꯔꯦꯅꯦ ꯈꯪꯉꯗꯤ ꯑꯗꯨꯗꯅꯦ ꯀꯩ ꯍꯥꯏꯄ꯭ꯔꯥ ꯈꯪꯕ꯭ꯔꯥ ꯑ ꯑꯣꯛꯁꯥꯗꯣ ꯑꯣꯁꯥ ꯅꯣꯡ ꯑꯣ ꯏ ꯑꯣꯛꯁꯥꯗꯨ ꯀꯩ ꯍꯥꯏꯕ ꯌꯥꯝ ꯀꯪꯗꯕꯤꯗ ꯑꯃ ꯂꯩꯕꯗꯣ ꯑꯗꯨ ꯍꯥꯞ ꯍꯥꯞꯄꯒ ꯊꯣꯡꯕꯅꯤ ꯌꯥꯝ ꯍꯥꯎꯕꯅꯤ
ꯀꯅꯥꯅ ꯊꯪꯕ꯭ꯔꯣ
ꯈꯨꯍꯝ ꯑꯩꯈꯣꯏ ꯃꯥꯅ ꯊꯣꯡꯕꯅꯦ ꯑꯩꯗꯤ ꯍꯧꯒꯠ ꯊꯦꯡꯉꯦ ꯑꯩꯗꯤ ꯍꯧꯒꯠꯄ ꯊꯦꯡꯕꯅꯤꯅ ꯊꯣꯡꯅꯗꯤ ꯆꯥꯕ ꯅꯪꯉꯥꯔꯣꯏꯌꯦ
ꯀꯩꯒꯤ ꯌꯥꯝ ꯇꯥꯞꯄ ꯃꯥꯜꯂꯦ ꯅꯪꯒꯤꯁꯦ
ꯅꯠꯇꯦ ꯇꯞꯄ ꯅꯠꯇꯦ ꯉꯁꯤꯗꯣ ꯈꯔ ꯉꯟꯅ ꯍꯧꯒꯠꯄꯗꯣ ꯑꯗꯨꯒꯤ ꯅꯪꯗꯔꯦ ꯉꯟꯇꯥ ꯍꯒꯠꯄꯗꯨ ꯉꯁꯤꯗꯤ ꯄꯨꯡ ꯌꯥꯗꯔ ꯎꯝ ꯃꯉꯥ ꯁꯥꯏ ꯇꯔꯨꯛ ꯇꯥꯔꯅꯤ ꯇꯔꯨꯛ ꯇꯥꯔꯝꯗꯥꯏꯗ ꯍꯧꯒꯠꯄ
ꯑꯁ ꯑꯗꯨꯗꯤ ꯅꯪ ꯅꯤꯡ ꯉꯥꯜꯂꯦꯅ ꯑꯗꯨꯗꯤ ꯁꯚꯦꯟ ꯊꯥꯔꯇꯤꯗ ꯍꯜꯂ ꯍꯧꯒꯠꯂꯦ
ꯑꯩꯈꯣꯏꯗꯤ ꯅꯣꯡꯃꯥꯏꯖꯤꯡꯗꯗꯤ ꯉꯜꯂꯦ
ꯆꯥꯔꯁꯨ ꯆꯠꯄ ꯅꯥꯡꯍꯧꯗ꯭ꯔꯦ ꯑꯩ ꯉ
ꯑꯦꯁ ꯑꯅꯤꯃꯛ ꯌꯦꯡꯕ꯭ꯔꯣ ꯊꯦꯡꯕꯗꯨꯁꯨ ꯌꯦꯡꯕ꯭ꯔꯣ ꯑꯩꯗꯤ ꯌꯦꯡꯗ꯭ꯔꯦ ꯉꯁꯤꯒꯤ ꯑꯩꯈꯣꯏꯒꯤ ꯇꯤꯝ ꯊꯣꯛꯂꯛꯄꯗ ꯑꯃꯨꯛ ꯑꯩꯈꯣꯏꯒꯤ ꯀꯩꯅꯣ ꯇꯧꯔꯒꯦ ꯉꯁꯤꯒꯤꯗꯤ ꯌꯦꯡꯕꯤꯗ꯭ꯔꯦ ꯉꯝꯒꯗ ꯄꯠꯇ ꯉꯝꯒꯗꯕꯗꯣ ꯉꯝꯒꯗꯕꯗꯣ ꯉꯝꯒꯗꯕ ꯇꯤꯟꯝꯗꯣ ꯑꯣꯏ ꯈꯪꯉꯛꯀꯅꯤ ꯑ ꯂꯧꯒꯗꯕ ꯃꯤꯗꯣ ꯂꯧꯒꯗꯧꯕ
ꯑꯥ
ꯑꯩꯈꯣꯏꯒꯤ ꯇꯤꯝ ꯑꯣꯏꯔꯅꯤ
ꯑꯦꯛꯖꯦꯛꯂꯤꯗꯤ ꯁꯞꯄꯣꯔꯠ ꯇꯧꯗꯕ ꯉꯝꯕ ꯃꯤꯕꯨ ꯈꯛꯇ ꯁꯞꯄꯣꯔꯠ ꯇꯧꯕ
ꯅꯠꯇꯦꯍꯦ ꯑꯩꯈꯣꯏꯒꯤꯁꯨ ꯂꯩꯔꯤꯅꯦ ꯀꯩꯅꯣ ꯅꯣꯏ ꯈꯛꯇꯪ ꯒꯣꯜ ꯌꯦꯡꯕꯒꯤ ꯇꯥꯏꯞꯇ ꯇꯧꯔꯛꯀꯅꯣꯏ ꯁꯤꯗ ꯏ ꯉꯁꯤ ꯉꯝꯕꯗꯣ ꯈꯪꯕ꯭ꯔꯣ
ꯍꯪꯉꯦꯅ ꯐ꯭ꯔꯥꯟꯁꯀꯥ ꯕꯣꯔꯣꯀꯣ
ꯑꯗꯨ ꯅꯠꯇꯦ ꯉꯔꯥꯡ ꯉꯔꯥꯡ ꯉꯔꯥꯡ ꯑꯌꯨꯛꯇ ꯑꯌꯨꯛꯇ ꯁꯥꯟꯅꯕꯗꯣ ꯈꯪꯕ꯭ꯔꯣ ꯉꯔꯥꯡ
ꯈꯪꯉꯤꯅ ꯐ꯭ꯔꯥꯟꯁꯀ ꯀꯩꯅꯣ ꯑꯃꯗꯣ
ꯅꯠꯇꯦ ꯉꯁꯤꯒꯤ ꯅꯠꯇꯦ ꯄꯥꯔꯒꯣꯏ ꯉꯁꯤꯒꯤ ꯅꯠꯇꯦ ꯍꯥꯏꯕꯅꯦ ꯉꯔꯥꯡ ꯑꯌꯨꯛꯇ ꯁꯥꯟꯅꯕꯗꯣ ꯈꯪꯕ꯭ꯔꯣ ꯈꯪꯗ ꯅꯠꯇꯦꯃꯤ ꯉꯁꯤꯒꯤ ꯅꯠꯇꯦ ꯅꯠꯇꯦ ꯉꯔꯥꯡꯒꯤ ꯍꯥꯏꯕꯅꯦ ꯀꯔꯤꯅꯣ ꯃꯤꯅ ꯉꯔꯥꯡꯁꯦ ꯁꯨꯡꯇꯥ ꯇꯥꯗꯣꯏꯕꯩ ꯋꯥꯅꯤ ꯄꯤ ꯇꯥꯎꯑꯣ ꯉꯔꯥꯡ ꯑꯁ
ꯀꯅꯥꯅꯣ ꯍꯥꯏꯔꯛꯑꯣ ꯑꯗꯨꯗꯤ ꯍꯥꯏꯔꯣꯅꯦ
ꯑꯗꯨ ꯃꯦꯁ ꯁꯤ ꯃꯦꯁꯤ ꯉꯔꯥꯡꯒꯤꯗꯣ ꯌꯦꯡ ꯑꯗꯨ ꯑꯣ ꯑꯣ ꯌꯥꯝ ꯐ ꯅꯪ ꯎꯍꯧꯗ꯭ꯔꯦ
ꯑꯩ ꯎꯍꯧꯗ꯭ꯔꯥ ꯉꯔꯥꯡꯗꯤ ꯇꯨꯝꯈ꯭ꯔꯦ ꯑꯩ ꯉꯁꯤꯗꯤ ꯌꯦꯡꯉꯦ
ꯉꯔꯥꯡ ꯄꯨꯡ ꯇꯔꯨꯛ ꯐꯥꯎ
ꯑꯣ ꯑꯗꯤ ꯌꯦꯗ꯭ꯔꯦ
ꯄꯨꯡ ꯀꯌꯥ ꯐꯥꯎꯔꯥ ꯑꯣ ꯇꯔꯨꯛ ꯁꯥꯟꯅꯣꯅꯦ ꯇꯔꯨꯛ ꯐꯥꯎꯕ ꯁꯥꯟꯅꯕꯅꯦ ꯑꯁ ꯑꯁꯦꯡꯕꯗꯤ ꯃꯉꯥ ꯃꯈꯥꯏ ꯑꯗꯨꯋꯥꯏ ꯇꯧꯁꯟꯒꯗꯕ ꯃꯣꯏꯅ ꯑꯁ ꯑꯅꯤꯃꯛ ꯀꯟꯕ ꯉꯥꯛꯇ ꯑꯣꯏꯕꯤꯔꯥ ꯈꯪꯗ꯭ꯔꯦ ꯑꯗꯨ ꯄꯨꯡ ꯇꯔꯨꯛ ꯑꯗꯨꯋꯥꯏ ꯐꯥꯎ ꯁꯥꯟꯅꯣꯅꯦ
ꯑ ꯑꯩꯗꯤ ꯑꯩ ꯉꯔꯥꯡ ꯎꯝ ꯑꯩ ꯉꯁꯤꯗꯣ ꯑꯩ ꯀꯩꯅꯣ ꯑꯃꯒ ꯑꯩꯈꯣꯏ ꯃꯔꯨꯞꯀ ꯕꯦꯠ ꯇꯧꯅꯏꯌꯦꯕꯀꯣ
ꯑꯦꯁ ꯑꯦꯁ
ꯃꯣꯔꯣꯛꯀꯣꯒ ꯀꯅꯥꯗ ꯁꯅꯥꯕꯗꯣ ꯑꯩꯅ ꯃꯣꯔꯣꯀꯣ ꯑꯣꯏꯕ ꯃꯥꯅ ꯀꯅꯥꯗꯥ ꯑꯣꯏꯕꯀꯣ
ꯎ ꯑꯗꯨꯗꯤ ꯉꯝꯃꯨꯔꯣꯏ ꯍꯥꯏꯕ ꯈꯪꯈ꯭ꯔꯕꯅꯦ ꯑꯩꯗꯤ
ꯀꯅꯥ ꯉꯝꯗ꯭ꯔꯦ ꯃꯥ ꯀꯅꯥꯗꯥ ꯁꯞꯄꯣꯔꯠ ꯇꯧ ꯑꯍꯨꯝ ꯑꯍꯨꯝꯒ ꯖꯦꯔꯣ
ꯑꯍꯨꯝ ꯑꯍꯨꯝ ꯑꯣꯏꯔꯣ ꯑꯁ ꯑꯝꯊꯄꯤꯦ ꯍꯦ
ꯑꯗꯨ ꯃꯥ ꯌꯥꯝ ꯆꯣꯞꯄꯦ ꯑꯩꯒꯤ ꯂꯨꯄꯥ ꯌꯥꯡꯈꯩ ꯊꯥꯔꯛꯑꯦ ꯑ
ꯑꯗꯨꯒꯨꯝꯕ ꯅꯨꯡꯉꯥꯏꯇꯦ ꯑꯃꯅ ꯌꯥꯝ ꯀꯜꯂꯒ ꯑꯃꯅ ꯍꯩꯇꯕꯗꯣ ꯑꯩꯗꯤ ꯅꯨꯡꯉꯥꯏ ꯑꯗꯨ ꯌꯦꯡꯕ ꯅꯨꯡꯉꯥꯏꯇꯦ ꯑꯅꯤ ꯃꯛ ꯌꯦꯡꯕ ꯅꯨꯡꯉꯥꯏ
ꯎꯝ ꯀꯅꯥꯗꯥꯁꯨ ꯌꯥꯝ ꯀꯟꯕꯗꯤ ꯀꯜꯂꯦꯕꯀꯣ ꯑꯗꯨ ꯃꯣꯏꯗꯨ ꯒꯣꯜ ꯁꯥꯏ‌꯭ꯁꯇꯣ ꯂꯧ ꯂꯥꯎꯕ ꯍꯩꯇꯕ ꯃꯣꯔꯣꯀꯣꯅ ꯑꯗꯨꯝ ꯉꯝꯈ꯭ꯔꯦ ꯍꯥꯏꯅ ꯑꯗꯨꯝ ꯉꯝꯈ꯭ꯔꯦ ꯃꯣꯏꯅ ꯑꯩꯉꯣꯟꯗ ꯀꯣꯡꯉꯦ ꯃꯥꯅ ꯂꯨꯄꯥ ꯌꯥꯡꯈꯩ ꯀꯣꯡꯈ꯭ꯔꯦ ꯃꯥ ꯑꯩꯉꯣꯟꯗ ꯇꯣꯡꯉꯦ ꯇꯣꯡꯉꯦ ꯏꯕꯥꯅꯤ ꯉꯁꯤꯁꯨ ꯑꯃꯨꯛ ꯕꯦꯠ ꯇꯧꯅꯁꯤꯔꯣ
ꯀꯅꯥ ꯂꯩꯕ꯭ꯔꯣ ꯑꯩ ꯉꯁꯤꯒꯤꯗꯤ ꯀꯅꯥ ꯂꯩꯕ꯭ꯔꯣ ꯈꯪꯗꯦ
ꯑꯩ ꯑꯃꯔꯛ ꯌꯦꯡꯉ ꯍꯥꯏꯔꯛꯀꯦꯀꯣ ꯉꯥꯏꯈꯣꯀꯣ ꯉꯁꯤꯗꯣ ꯀꯅꯥ ꯂꯩꯕ꯭ꯔꯥ
ꯑꯩꯒꯤ ꯌꯥꯎꯔꯝꯗ꯭ꯔꯗꯤ ꯇꯧꯔꯣꯏꯍꯦ ꯑꯩꯗꯤ ꯑꯩꯒꯤ ꯃꯤ ꯌꯥꯎꯔꯝꯗ꯭ꯔꯗꯤ ꯑꯩꯒꯤ ꯃꯤ ꯌꯥꯎꯔꯝꯗ꯭ꯔ ꯑꯩꯗꯤ ꯇꯧꯔꯣꯏꯌꯦ
ꯀꯩꯁꯨ ꯕ꯭ꯔꯥꯖꯤꯜꯒ ꯅꯅꯣꯔꯋꯦ
ꯑꯣ ꯉꯁꯤꯔꯣ ꯑꯁ ꯑꯣ ꯑꯩꯗꯤ ꯑꯩꯗꯤ ꯕ꯭ꯔꯥꯖꯤꯜ ꯅꯦ ꯑꯩꯗꯤ ꯕ꯭ꯔꯥꯖꯤꯜꯅꯦ ꯑꯗꯨ ꯅꯣꯔꯋꯦꯗꯤ ꯀꯟꯗꯤ ꯀꯟꯕꯅꯦ ꯅꯣꯔꯋꯦꯁꯨ ꯀꯟꯕꯅꯦ ꯭ꯔꯣ ꯑꯩꯗꯤ ꯕ꯭ꯔꯥꯖꯤꯜꯅꯦ ꯏꯕꯥꯅꯤ ꯆꯞ ꯃꯥꯟꯅꯗꯧꯕ ꯃꯥꯜꯂꯦ ꯏꯁ ꯏꯁ ꯇꯥꯏꯌꯦ
ꯃꯔꯔꯒꯦꯗꯗꯤꯦ
ꯍꯥꯎ ꯐꯔꯦꯅꯦ ꯐꯔꯦꯅꯦ ꯀꯅꯥꯅ ꯉꯝꯕ꯭ꯔꯣ ꯌꯦꯡꯕ ꯇꯥꯔꯦ ꯑꯩ ꯑꯣ ꯍꯣ ꯍꯣ ꯍꯣ
ꯑꯗꯣ ꯍꯣꯔꯦꯟ ꯉ ꯍꯌꯦꯡ ꯄꯨꯡ ꯑꯗꯨꯒ ꯍꯌꯦꯡ ꯐꯥꯏꯚ ꯊꯥꯔꯇꯤꯗꯅ ꯃꯦꯛꯁꯤꯀꯣꯒ ꯏꯪꯂꯦꯟ ꯂꯩꯌꯦꯕꯀꯣ ꯀꯩꯑꯕ
ꯃꯦꯁꯤꯀꯣꯒꯥ ꯀꯅꯥꯕꯥ
ꯏꯂꯦꯟ ꯑꯩꯗꯤ ꯏꯂꯦꯟ ꯇꯧꯔꯒꯦ
ꯑꯣ ꯑꯩꯍꯥꯛ ꯑꯅꯤꯃꯛ ꯑꯅꯤꯃꯛ ꯑꯩꯒꯤ ꯇꯤꯝ ꯑꯣꯏꯕꯅꯦ ꯀꯔꯤꯅꯣ ꯅꯪꯅ
ꯑꯩ ꯑꯩꯗꯤ ꯏꯪꯂꯦ ꯑꯣꯏꯔꯒꯦ ꯅꯪ ꯃꯦꯛꯁꯤꯀꯣ ꯑꯣꯏꯔꯣꯀꯣ
ꯏꯁ ꯏꯁ ꯑꯣꯏꯒꯦꯅꯦ ꯑꯣꯏꯒꯦꯅꯦ ꯏꯪꯂꯦꯟꯗꯣ ꯕꯦꯜꯗꯤꯡ ꯍꯝꯍꯣꯏ ꯅ ꯇ꯭ꯔꯣ ꯑꯗꯨ
ꯑꯃꯗꯤ ꯏꯂꯦꯕꯔꯒꯤ
ꯏꯁ ꯏꯁ ꯑꯠꯑꯗꯨꯗꯗꯤ ꯇꯧꯔꯔꯣꯏꯁꯦ ꯑꯗꯨꯗꯗꯤ ꯏꯕꯅꯤ ꯃꯥꯟꯅꯩ
ꯏ ꯃꯅꯥꯒꯖꯦ ꯍꯥꯏꯕ꯭ꯔꯣ ꯑꯗꯨꯗꯗꯤ ꯑꯗꯨꯒ ꯃꯟꯗꯦꯗꯅꯀꯣ
ꯌꯥꯔꯦ ꯍꯌꯦꯡꯒꯤꯅ ꯍꯥꯟꯅ ꯇꯧꯔꯁꯤꯦ
ꯍꯌꯦꯡꯒꯤꯗꯣ ꯇꯧꯔꯁꯦ ꯑꯗꯨꯗꯤꯀꯣ
ꯍꯣꯏ ꯇꯧꯔꯁꯤꯅꯦ
ꯃꯟꯗꯦ ꯇ꯭ꯌꯨꯁꯗꯦꯗꯣ ꯑꯥ ꯕ꯭ꯔꯥꯖꯤꯜ ꯒ ꯀꯩꯅꯣꯗ
ꯂꯩꯔ ꯑꯩ ꯊꯣꯛꯀꯜꯂꯤ ꯄꯊꯣꯡ
ꯄꯣꯔꯇꯨꯒꯥꯜꯒ ꯀꯔꯤ ꯍꯥꯏꯕꯁꯤ ꯑꯁ ꯏꯁꯄꯦꯟꯗꯣ
ꯑꯩꯗꯤ ꯑꯗꯨ ꯅꯠꯇꯦ ꯑꯣ ꯑꯩ ꯀꯔꯤꯔꯥ ꯑꯃꯗꯣ ꯏꯁꯄꯦꯟ ꯏꯁ ꯑꯩꯗꯤ ꯀꯔꯤꯅꯣ ꯅꯪꯅ ꯑꯩꯉꯣꯟꯗ ꯑꯗꯨꯃꯥꯏꯅ ꯍꯥꯏꯕ ꯌꯥꯕ꯭ꯔꯣ ꯑꯩꯒꯤ ꯑꯩꯒꯤꯁꯨ ꯅꯠꯇꯕꯗꯣ ꯑꯩꯅ ꯀꯃꯥꯏꯅ ꯇꯧꯒꯗꯕꯅꯣ ꯈꯪꯗꯦ ꯅꯪꯅ ꯑꯩꯉꯣꯟꯗ ꯑꯁꯤ ꯇꯧꯔꯣ ꯑꯁꯤ ꯇꯧꯔ ꯍꯥꯏꯔꯤꯁꯤ ꯅꯪ ꯀꯔꯤꯅꯣ
ꯑ ꯄꯣꯣꯔꯇꯨꯒꯜ ꯋꯥ ꯑꯣꯏꯅ ꯇꯧꯔ ꯑꯩ ꯏꯁꯄꯦꯟꯟ ꯃꯦꯟ ꯇꯧꯔꯒꯦ
ꯇꯧꯔꯣꯏ ꯑꯩꯗꯤ ꯇꯧꯔꯣꯏ ꯑꯩ ꯏ ꯏꯃꯅꯤ ꯏꯃꯅꯦ ꯏꯗꯨꯗꯤꯗꯨꯖꯤꯦ ꯎꯝ ꯑꯗꯨ ꯇꯧꯔꯁꯦ
ꯍꯣꯏ ꯍꯥꯟꯅ ꯕ꯭ꯔꯥꯖꯦꯜ ꯀꯩꯅꯣꯒꯤꯗ ꯇꯧꯔꯁꯤꯀꯣ
ꯑ ꯍꯣꯏ ꯑꯇꯩꯗꯤ ꯑꯩꯒꯤ ꯑꯩꯒꯤ ꯉꯥꯛꯇꯣ ꯑꯗꯨꯗ ꯅꯪ ꯍꯥꯏꯔꯛꯑꯣ ꯅꯪ ꯍꯥꯏꯔꯛꯑꯣ ꯀꯌꯥ ꯇꯧꯁꯦ ꯍꯥꯏꯅꯣ
ꯀꯌꯥ ꯇ ꯀꯌꯥ ꯉꯥꯡꯒꯗ꯭ꯔꯣ ꯅꯪ ꯀꯌꯥ ꯀꯌꯥ ꯐꯥꯎ ꯉꯝꯒꯗ꯭ꯔꯣ
ꯌꯥꯝ ꯎꯁꯤ ꯅꯨꯄꯥꯁꯦ
ꯅꯪ ꯀꯌꯥ ꯉꯃꯗ ꯆꯃ
ꯆꯥꯃ ꯇꯧꯔꯁꯦ ꯑꯗꯨ
ꯌꯥꯏ ꯌꯥꯏ
ꯀꯔꯦꯁ ꯌꯥ꯭ꯌꯥꯟꯗ꯭ꯔꯣ ꯑꯩ ꯅꯪ ꯉꯝꯃꯗꯤ ꯑꯩ ꯅꯪꯪ ꯅꯪ ꯉꯝꯃꯗꯤ ꯣ ꯑꯩꯉꯣꯟꯗ ꯍꯟꯗꯦ ꯆꯥꯝꯃꯗꯣ ꯊꯥꯔꯛꯑꯣ ꯑꯩ ꯅꯪ ꯑꯦ ꯀꯔꯤ ꯑꯩꯉꯥꯡꯉꯗꯣ ꯑꯩ ꯉꯝꯗ꯭ꯔꯦ ꯍꯥꯏꯔꯁꯦꯕꯨ ꯀꯣ ꯑꯗꯨ ꯅꯪꯒꯤ ꯉꯝꯃꯗꯤ ꯅꯪ ꯑꯩꯉꯣꯟꯗ ꯑꯦ ꯑꯩꯅ ꯅꯪꯉꯣꯟꯗ ꯊꯥꯔꯛꯀꯅꯤꯅ ꯑꯗꯨꯗꯣ ꯑꯃꯨꯛ ꯇꯪꯈꯥꯏ ꯇꯪꯈꯥꯏ ꯌꯦꯟꯅꯗꯣꯏꯕ ꯅꯪꯅ ꯉꯝꯗ꯭ꯔꯗꯤ ꯅꯪ ꯉꯝꯗ꯭ꯔꯗꯤ ꯑꯩꯉꯣꯟꯗ ꯆꯥꯝꯃ ꯊꯥꯔꯛꯀꯗꯕ
ꯎ ꯃꯩ ꯌꯥꯝ ꯈꯥꯡꯉꯦ ꯁꯤ ꯅꯨꯄꯤꯁꯦ ꯀꯔꯤꯅꯣꯪꯗꯤꯦ
ꯅꯠꯇ꯭ꯔꯣ ꯑꯩ ꯑꯩꯅꯗꯤ ꯆꯥꯝꯃ ꯄꯤꯒꯅꯤ ꯑꯩ ꯑꯩꯅꯗꯤ ꯆꯥꯝꯃ ꯊꯥꯔꯛꯀꯅꯤ ꯑꯩꯅ ꯉꯝꯗ꯭ꯔꯗꯤ